ꯅꯥꯏ ꯈꯠꯇꯅ ꯀꯔꯤ ꯇꯧꯔ ꯂꯩꯕ꯭ꯔꯥ ꯍꯥ
ꯅꯪꯅ ꯊꯥꯎꯔ ꯑꯃ ꯅꯠꯇ꯭ꯔꯣ
ꯃꯤ ꯀꯣꯜ ꯃꯊꯟꯇ ꯇꯠꯄꯅꯦꯍꯦ ꯑꯩꯅ ꯇꯧꯕ ꯅꯠꯇꯦ
ꯃꯊꯪꯗ ꯑꯩ ꯇꯧꯔꯛꯀꯦ꯫
ꯃꯊꯪ ꯅꯪ ꯇꯧꯔꯛꯑꯣ꯫
ꯎꯝ
ꯅꯅꯥꯏ ꯑꯩ ꯉꯥꯏꯖꯔꯤ꯫
ꯉꯥꯏꯖꯕꯤꯌꯨ ꯉꯥꯏꯖꯕꯤꯌꯣ꯫
ꯑ ꯀꯩꯅꯣꯗ ꯂꯥꯛꯑꯣ꯫
ꯀꯗꯥꯏꯗ꯫
ꯇꯦꯛꯁꯇ ꯂꯥꯛꯑꯣ ꯇꯦꯛꯁꯇ꯫
ꯑꯁ ꯍꯣꯔꯦꯟ ꯇꯧꯔꯁꯤ ꯇꯦꯛꯁꯇꯤ ꯀꯗꯥꯥꯏ
ꯅꯠꯇꯦ ꯅꯠꯇꯦ ꯅꯠꯇꯦ ꯅꯠ
ꯑꯩꯗꯤ ꯑꯦꯌꯔꯄꯤꯁ ꯂꯩꯇꯦ ꯈꯪꯕ꯭ꯔꯣ꯫
ꯑꯩꯁꯨ ꯂꯩꯇꯦꯅ꯫
ꯁꯤꯁꯦ ꯂꯥꯎꯠ ꯏꯁꯄꯤꯀꯔ ꯊꯝꯕꯁꯨ ꯌꯥꯗꯦ꯫
ꯑꯩꯁꯨ ꯌꯥꯗꯦꯅ ꯅꯪꯒ ꯆꯞ ꯃꯥꯟꯅꯩꯩꯅ꯫
ꯑꯅꯧ ꯑꯅꯧꯕ ꯋꯥꯔꯤ ꯁꯅꯥꯁꯦ ꯀꯔꯤꯅꯣ꯫
ꯑꯃꯔꯛ ꯂꯥꯛꯑꯣ ꯑꯩ ꯑꯃꯔꯛ ꯍꯥꯏꯕꯤꯒꯦ꯫
ꯍꯥꯏꯌꯨ ꯍꯥꯏꯌꯨ ꯂꯣꯏ ꯂꯥꯛ ꯂꯥꯛꯀꯦ꯫
ꯗꯦ ꯁꯤꯗ ꯍꯥꯏꯕ ꯌꯥꯗꯦꯌꯦ ꯑꯗꯨ ꯀꯩꯅꯣꯗ ꯂꯥꯛꯑꯣ ꯍꯥꯏꯇꯕ꯫ ꯑ꯫ ꯑꯥ꯫ ꯑꯣꯁꯤ꯫ ꯎꯝ꯫ ꯂꯥꯏꯔꯦꯠ ꯑꯣꯡꯂꯤ꯫ ꯎꯝ ꯑꯩ ꯑꯃ ꯏ